ꯇꯔꯕꯣ
ꯠꯇ
ꯅꯪ ꯀꯩꯗꯧꯔꯝꯃꯤꯅꯣ
ꯁꯦꯃꯤꯅꯥꯔꯒꯤꯅꯦ ꯁꯦꯝꯃꯝꯕ ꯑꯗꯨꯝ ꯌꯥꯔꯗꯤ ꯑꯩꯅ ꯉꯁꯤ ꯁꯤꯁꯦ ꯁꯦꯝꯕ ꯂꯣꯏꯔꯒ ꯈꯔ ꯉꯟꯅꯁꯤ ꯁꯦꯝꯕ ꯂꯣꯏꯔ ꯑꯣꯖꯥꯗ ꯄꯤ ꯨ ꯊꯠꯀꯦ ꯇꯧꯕꯅꯦ ꯑꯗꯣ ꯑꯁ ꯊꯤꯔ ꯊꯤꯔ ꯃꯌꯥꯝ ꯃꯌꯥꯝ ꯊꯣꯛꯂꯛꯑꯦ ꯁꯨꯝ ꯁꯨꯝ ꯊꯣꯛꯂꯛꯑꯦ ꯁꯦꯝꯕꯗꯨꯁꯨ ꯂꯣꯏꯁꯤ ꯁꯤꯟꯗꯦ ꯁꯦꯝꯕ ꯍꯧꯅꯕ ꯑꯣꯏꯅ ꯊꯤ- ꯊꯤꯔ ꯂꯩꯔꯝꯕ ꯑꯣꯖꯥꯗ ꯌꯦꯡꯍꯟꯗꯣꯏꯗꯣ ꯍꯣꯔꯦꯟ ꯀꯣꯏꯁꯟ ꯃꯌꯥꯝ ꯍꯪꯉꯛꯀꯅꯤꯕ ꯑꯦ ꯅꯪ ꯁꯤ ꯃꯄꯥꯁꯦ ꯈꯪꯉꯕ ꯁꯤ ꯍꯥꯞꯆꯤꯜꯂꯨ ꯁꯤ ꯍꯥꯞꯆꯤꯜꯂꯨ ꯑꯩꯅ ꯇꯣꯄꯤꯛꯇꯣ ꯐꯖꯅ ꯅꯩꯅꯗ꯭ꯔꯒꯗꯤ ꯌꯥꯔꯣꯏꯗꯅ ꯑꯗꯨꯗꯨꯅ ꯅꯩꯅ- ꯅꯥꯔꯝꯕ ꯑꯗꯨꯗꯨꯒ ꯄ꯭ꯔꯖꯦꯟꯇꯦꯁꯟꯒꯤ ꯑꯗꯨꯁꯨ ꯁꯤ ꯁ꯭ꯂꯥꯏꯠ ꯈꯨꯗꯤꯡꯒꯤ ꯁꯦꯝꯒꯗꯧꯗꯣ ꯑꯗꯨꯁꯨ ꯁꯦꯝꯗ꯭ꯔꯤ ꯏꯈꯠꯇ꯭ꯔꯤꯑꯕ ꯑꯝꯇ ꯇꯥꯏꯞ ꯇꯧꯗ꯭ꯔꯤꯑꯕ ꯑ ꯑ ꯑꯥ
ꯅꯪ ꯀꯩ ꯇꯣꯄꯤꯛ ꯈꯜꯂꯤꯅꯣ
ꯍꯍ ꯀꯩꯅꯣ ꯁꯣꯔꯗꯤꯡꯒꯔ ꯏꯀ꯭ꯋꯦꯁꯟ ꯍꯥꯏꯗ꯭ꯔꯣꯖꯦꯟ ꯑꯦꯇꯝ ꯇꯧꯔꯒ ꯀꯥꯔꯇꯦꯁꯤꯌꯟꯗꯒꯤ ꯀꯩꯅꯣꯗ ꯑꯣꯟꯕ ꯍꯥꯏ ꯇꯥꯔꯦ ꯄꯣꯂꯔ ꯏꯁꯄꯦꯔꯤꯀꯦꯜ ꯀꯩꯅꯣꯗ ꯑꯣꯟꯕ ꯄꯣꯂꯔ ꯀꯣꯑꯣꯔꯗꯤꯅꯦꯠꯇ ꯑꯣꯟꯕ ꯍꯥꯏ ꯇꯥꯔꯦ ꯐꯤꯖꯤꯛꯁ ꯉꯥꯛꯇꯅꯤꯕ ꯐꯤꯖꯤꯛꯁꯀ ꯃꯦꯠꯁꯀ ꯄꯥꯔꯒ ꯅꯩꯔ ꯂꯩꯔꯦ
ꯅꯪ ꯉꯁꯤꯗꯤ ꯆꯥꯛꯀ ꯆꯥꯕ꯭ꯔꯣ
ꯍꯍ ꯊꯣꯡꯗꯦ ꯆꯥꯛ ꯑꯌꯨꯛ ꯍꯥ ꯑꯌꯨꯛ ꯍꯧꯒ ꯉꯔꯥꯡ ꯅꯨꯃꯤꯗꯥꯡꯖꯦ ꯑꯩꯅ ꯑꯩꯖꯦ ꯇꯨꯝꯕ ꯌꯥꯗ꯭ꯔꯦꯕ ꯁꯤꯒꯤꯖꯦ ꯀꯃꯥꯏ ꯇꯧꯅꯤ ꯈꯟꯕꯗ ꯑꯗꯨꯗ ꯄꯨꯡ ꯍꯍ ꯕꯥꯔꯣ ꯐꯥꯎꯕ ꯃꯥꯒ ꯋꯥꯔꯤ ꯁꯥꯟꯅꯕꯅꯦ ꯑꯗꯨꯏꯗꯨꯒ ꯉꯥꯏꯍꯥꯛ ꯂꯩꯔ- ꯒ ꯀꯩꯅꯣ ꯇꯧꯋꯦ ꯎꯝ ꯇꯨꯝꯊꯔꯒꯦꯅ ꯇꯨꯝꯕ ꯆꯪꯉꯦ ꯑꯁ ꯄꯨꯡ ꯑꯝꯅꯤ ꯃꯈꯥꯏ ꯇꯥꯔꯛꯄ ꯑꯗ꯭ꯋꯥꯏꯖꯤꯗ ꯃꯦꯀꯞꯁꯦ ꯊꯣꯛꯂꯛꯑꯦ ꯑꯗꯨꯗꯨꯒ ꯍꯍ ꯊꯤꯔꯦꯅꯦ ꯑꯩꯖꯦ ꯁꯤꯒꯤ ꯃꯞ ꯀꯩꯅꯣꯖꯦ ꯊꯤꯔꯒ ꯄꯨꯡ ꯀꯩꯅꯣꯗ ꯄꯨꯡ ꯃꯔꯤꯒꯤ ꯑꯗꯨꯋꯥꯏꯗ ꯇꯨꯝꯃꯦ ꯉꯥꯍꯥꯛ ꯌꯦꯡꯉꯝꯃꯒ ꯑꯁꯨꯝ ꯇꯨꯝꯊꯒꯔꯦ ꯑꯗ ꯀꯦ ꯄꯨꯡ ꯀꯩꯅꯣꯗ ꯍꯧꯒꯠꯂꯦ ꯄꯨꯡ ꯇꯔꯦꯠ ꯃꯈꯥꯏꯗ ꯃꯤꯀꯞ ꯊꯣꯛꯑꯦ ꯑꯗꯨ ꯐꯃꯨꯡꯗ ꯁꯨꯝ ꯂꯩꯔꯦ ꯀꯩꯅꯣ ꯂꯥꯛꯄꯒ ꯏꯁꯥ ꯅꯨꯡꯉꯥꯏꯇꯕꯒ ꯁꯨꯝ ꯂꯩꯁꯤꯜꯂꯦ ꯑꯗꯨꯗꯨꯒ ꯅꯥꯏꯟ ꯑꯥ ꯑꯩꯠ ꯑꯗꯨꯋꯥꯏꯗ ꯍꯧꯒꯠꯂꯦ ꯐꯤ ꯁꯨꯗꯣꯛꯑꯃ- ꯒꯥ ꯆꯤꯟꯒ ꯁꯦꯡꯗꯦ ꯃꯥꯏꯒ ꯇꯥꯗꯦ ꯉꯁꯤꯒꯤ ꯐꯤ ꯁꯨꯕ ꯂꯣꯏꯔꯒ ꯑꯩꯗꯤ ꯁꯨꯝꯝꯝ ꯐꯝꯕꯗꯨꯅ- ꯐꯝꯕꯗꯨꯅ
ꯍꯨꯝ
ꯀ꯭ꯂꯥꯁ ꯌꯦꯡꯉ ꯂꯩꯔꯦ ꯉꯁꯥꯏꯏꯗꯒꯤ ꯏꯁꯥ ꯑꯃꯨꯛ ꯅꯨꯡꯉꯥꯏꯔꯛꯇꯗꯅ ꯉꯍꯥꯛ ꯍꯤꯞꯄꯦ ꯍꯤꯞꯅ ꯍꯤꯞꯅ ꯚꯤꯗꯤꯑꯣ ꯌꯦꯡꯉꯒ ꯁꯦꯝꯃꯦ ꯍꯍ ꯑꯗꯨꯒ ꯍꯧꯖꯤꯛꯁꯨ ꯑꯃꯨꯛ ꯄꯥꯔꯤ ꯑꯌꯨꯛꯀꯤ ꯀꯩꯝ ꯆꯥꯗꯦ ꯑꯩꯅ- ꯏꯃꯥꯟꯅꯕꯤꯗꯣ ꯏꯃꯥꯟꯅꯕꯤꯗꯣ ꯀ꯭ꯂꯥꯁ ꯆꯠꯂꯦꯕꯀꯣ ꯑꯃ-
ꯎꯝ ꯎꯝ
ꯍꯍ ꯃꯉꯣꯟꯗ ꯑꯍ ꯅꯪ ꯃꯦꯔꯤ ꯑꯝꯇ ꯂꯩꯔꯣꯅ ꯇꯧꯔꯒ ꯃꯦꯔꯤ ꯂꯩꯍꯜꯂꯛꯑꯦ ꯑꯗꯨ- ꯑꯗꯨꯗꯨꯒ ꯍꯍ ꯃꯥ ꯄꯨꯡ ꯑꯅꯤ ꯃꯈꯥꯏ ꯑꯗ꯭ꯋꯥꯏꯗ ꯂꯥꯛ- ꯑꯅꯤ ꯃꯈꯥꯏ ꯑꯗꯨꯋꯥꯏ ꯂꯥꯛꯑꯦ ꯃꯤꯒꯤ ꯑꯃꯒ ꯌꯦꯔꯨꯝ ꯑꯃ ꯐꯨꯠꯂ ꯆꯥꯔꯦ ꯆꯤꯟ ꯁꯦꯡꯗꯕꯤꯗ ꯑꯗꯨꯒꯒ ꯀꯥꯔꯦ ꯑꯃꯨ ꯄꯥꯕꯗꯩ ꯐꯝꯃꯒꯅꯦ ꯍꯧꯖꯤ
ꯅꯪ ꯏꯁꯥꯗꯤ ꯈꯔ ꯅꯨꯡꯉꯥꯏꯔꯕꯣ
ꯈꯔ ꯐꯔꯦ ꯉꯔꯥꯡ ꯅꯨꯃꯤꯗꯥꯡꯁꯦ ꯑꯩꯗꯤ ꯆꯥꯛ ꯊꯣꯡ ꯉꯝꯗ꯭ꯔꯕꯅꯤꯅꯦ ꯄꯨꯡ ꯅꯥꯏꯟ ꯊꯥꯔꯇꯤ ꯄꯨꯡ ꯇꯔꯥ ꯇꯥꯔꯝꯗꯥꯏ ꯋꯥꯏꯗ ꯆꯥꯛ ꯊꯣꯡꯉꯦ ꯑꯩꯁꯦ ꯍꯦꯛꯇ ꯏꯁꯥꯁꯦ ꯐꯔ ꯐꯔ ꯑꯣꯜꯂꯦꯕꯀꯣ ꯅꯨꯃꯤꯗꯥꯡꯁꯦ ꯑꯗꯨꯗꯨꯒ ꯆꯥꯛꯁꯦ ꯊꯣꯡꯉꯔꯣꯏꯦꯅ ꯌꯦꯔꯣꯝ ꯑꯃ ꯇꯧꯁꯤ ꯊꯣꯜꯂꯒ ꯆꯥꯛꯈꯛ ꯀꯥꯝꯃꯒ ꯑꯗꯨꯃꯥꯏꯅ ꯇꯣꯛꯄꯅꯦꯕ ꯑꯗꯨꯗ ꯈꯔ ꯅꯨꯡꯉꯥꯏꯔꯛꯄꯒꯤ ꯍꯋꯥꯏꯗꯣ ꯈꯔ ꯉꯧꯔꯦ ꯑꯗꯨꯗꯨꯒ ꯑꯗꯨꯃꯥꯏꯅ ꯇꯧꯔꯦ ꯆꯥꯔꯤ ꯄꯨꯡ ꯇꯔꯥ ꯃꯈꯥꯏ ꯇꯦꯟ ꯊꯥꯔꯇꯤ ꯑꯗꯨꯋꯥꯏ ꯇꯥꯔꯦ ꯅꯨꯃꯤꯗꯥꯡꯒꯤ ꯆꯥꯛ ꯆꯥꯕ
ꯎꯝ
ꯍꯥꯏꯁ ꯉꯟꯊꯣꯏ ꯂꯥꯏꯔꯤꯛꯁꯦ ꯄꯥꯗ꯭ꯔꯒꯗꯤ ꯌꯥꯗ꯭ꯔꯤꯅꯦ
ꯅꯪ ꯉꯁꯤꯗ ꯈꯪꯉꯦꯔ ꯍꯥꯏꯁꯦ
ꯄꯥꯏ ꯍꯦ ꯅ ꯈ ꯑꯩ ꯅꯨꯃꯤꯗꯥꯡ ꯄꯥꯏ ꯇꯨꯝ ꯇꯨꯝꯗ꯭ꯔꯦ ꯑꯗꯨꯗꯨꯒ ꯑꯩꯅ ꯇꯨꯝꯃꯤꯁꯦ ꯅꯨꯃꯤꯗꯥꯡꯁꯦ ꯄꯨꯡ ꯑꯩꯒꯤ ꯂꯥꯏꯔꯤꯛ ꯄꯥꯕ ꯄꯨꯡ ꯇꯔꯥ ꯑꯗꯨꯋꯥꯏꯗ ꯑꯅꯝꯕ ꯄꯥꯕ ꯍꯧꯑꯦꯕꯀꯣ ꯄꯨꯡ ꯇꯔꯥꯗ ꯌꯧꯔꯒ ꯄꯨꯡ ꯑꯍꯨꯝ ꯐꯥꯎꯕꯁꯦ ꯁꯨꯝ ꯄꯥꯏꯌꯦꯕ ꯅꯨꯃꯤꯗꯥꯡꯒꯤ ꯄꯥꯛ ꯅꯨꯃꯤꯗꯥꯡꯒꯤ ꯄꯥꯛ ꯇꯨꯝꯒꯟꯗꯦꯕ ꯑꯗꯨꯗꯨꯒ ꯃꯔꯤ ꯑꯗꯨꯋꯥꯏꯗ ꯁꯨꯝ ꯇꯨꯝꯕ ꯍꯥꯏꯇꯥꯔꯦ ꯑꯗꯨꯗꯨꯒ ꯄꯨꯡ ꯑꯩꯠ ꯑꯗꯨ꯭ꯋꯥꯏꯗ ꯍꯧꯕ ꯄꯨꯡ ꯑꯅꯤ ꯑꯍꯨꯝ ꯑꯅꯤ ꯑꯃ ꯑꯗ ꯑꯗꯨ ꯇꯃ ꯌꯥꯎ ꯌꯥ ꯄꯅ
ꯀꯣꯜ ꯂꯥꯛꯄ꯭ꯔꯣ
ꯅꯪꯉꯣꯟꯗ ꯀꯩꯅꯣ ꯀꯩꯅꯣ ꯇꯧꯕ꯭ꯔꯥ ꯑꯩꯁꯦ ꯑꯩꯅ ꯑꯃ ꯃꯣꯏꯒꯤ ꯂꯥꯛꯑꯦ ꯀꯣꯟꯅ ꯑꯣꯛꯀꯦ ꯌꯥꯅꯤ ꯂꯥꯛꯑꯦꯕ ꯀꯣꯜ ꯂꯥꯛꯄꯅꯦꯕ ꯑꯣꯛ ꯀꯣꯟꯅ ꯑꯣꯛꯀꯦꯕ ꯏꯃꯥꯟꯅꯕꯤꯅꯦꯕ ꯑꯩꯩꯅ ꯉꯁꯥꯏ ꯀꯣꯜ ꯇꯧꯔꯝꯕ ꯍꯧꯖꯤꯛꯀꯤ ꯄꯩꯁꯥ ꯆꯪꯕꯒꯤ ꯋꯥ ꯍꯥꯏꯔꯝꯒꯦꯅ
ꯎꯝ
ꯌꯥꯅꯤ ꯑꯩ ꯑꯩ ꯆꯣꯡ ꯑꯁꯤ ꯌꯣꯛꯀꯤ ꯑꯁꯤ ꯑꯌꯣꯛꯀꯦ ꯍꯧꯒꯣꯠꯂꯦ ꯄꯨꯡ ꯃꯥꯄꯜ ꯈꯔ ꯍꯦꯜꯂꯦ ꯎꯝ ꯃꯤꯀꯞ ꯊꯣꯛꯂꯛꯄꯗꯣ ꯄꯨꯡ ꯃꯥꯄꯟ ꯍꯦꯜꯂꯔꯃꯤꯅꯦ ꯍꯥꯏꯕ ꯑꯩꯗꯣ ꯑꯩꯗꯨꯗ ꯑꯩ ꯍꯧꯒꯣꯠꯂꯦ ꯍꯧꯒꯣꯠꯂꯒ ꯋꯥꯁꯔꯨꯝ ꯀꯩ ꯆꯪꯉꯨꯔꯦ ꯆꯪꯉꯨꯔ ꯊꯣꯛꯂꯛꯑꯒ ꯏꯃꯥꯟꯕꯤ ꯑ ꯑꯃꯗꯣ ꯑꯩꯒꯤ ꯑꯩꯒꯤ ꯋꯥꯁꯟꯅꯕꯗꯣ ꯃꯥꯒꯤ ꯁꯥꯏꯟ ꯂꯧꯗꯣ ꯇꯋꯥꯠꯂꯤꯑꯦꯕ ꯑꯣꯖꯥꯗ ꯑꯗꯨꯗꯒꯤ ꯃꯥ ꯂꯥꯛꯑꯒꯦ ꯃꯥ ꯂꯣꯏꯁꯤꯜꯂꯒꯦꯅ ꯃꯥ ꯂꯥꯛꯑꯦ ꯂꯣꯏꯁꯤꯜꯂꯝꯃꯣ ꯍꯥꯏꯕꯗꯤ ꯑꯩꯁꯦꯒꯣ ꯏꯔꯨꯖꯠꯊꯣꯔꯦ ꯑꯗꯨꯗꯨꯒ ꯉꯔꯥꯡ ꯅꯨꯡꯗꯥꯡꯒꯤ ꯀꯥꯡꯪꯍꯧ ꯈꯔꯒ ꯆꯁꯤ ꯆꯥꯛ ꯆꯖꯤꯛ ꯀ ꯂꯩꯌꯦ